ꯍꯜꯂꯣ
ꯑ ꯇꯥꯕ꯭ꯔꯥ
ꯎꯝ ꯇꯥꯏꯌꯦ
ꯀꯩꯗꯧꯔꯤ ꯅꯣ
ꯍꯧꯖꯤꯗꯤ ꯂꯦꯞꯂꯒ ꯂꯩꯌꯦ
ꯂꯦꯄꯒ
ꯂꯩꯄꯒ ꯂꯩꯌꯦꯕꯥ ꯂꯥꯏꯠ ꯕꯦꯠ
ꯑꯣ
ꯈ ꯈꯉꯨꯔꯣ ꯅꯦꯠ ꯅꯦꯠ ꯅꯦꯠ
ꯑ ꯑꯣ ꯈꯪ ꯑꯥ ꯑꯥ
ꯑꯗꯨꯅꯦ ꯇꯨꯝꯕ ꯃꯛꯇꯤ ꯅꯠꯇꯕꯀꯣ
ꯆꯥꯛ ꯆꯥꯔꯕꯣ ꯆꯥꯛ ꯏꯁꯤꯡꯗꯤ ꯆꯥꯕꯤꯔꯕꯣ
ꯆꯥꯗꯥꯔꯤꯌꯦ
ꯑꯣ ꯆꯥꯗ꯭ꯔꯤ ꯄꯨꯡ ꯀꯌꯥꯗ ꯆꯥꯒꯦ ꯍꯥꯏꯕ꯭ꯔꯣ
ꯆꯔ ꯆꯥꯒ ꯊꯧꯕꯗꯤ ꯃꯇꯝꯗꯤ ꯌꯥꯎꯕꯗꯤ ꯌꯥꯎꯔꯦ ꯉꯥꯏꯍꯥꯛ ꯂꯩꯔꯒ ꯆꯥꯗꯧ ꯃꯥꯜꯂꯦ
ꯑꯣ ꯆꯥꯛ ꯂꯝꯗ꯭ꯔꯤꯕ꯭ꯔꯣ
ꯆꯥꯛ ꯂꯝꯗꯔ꯭ꯤꯌꯦ ꯉꯁꯤꯗꯣ
ꯑꯣ
ꯉꯁꯤꯗꯣ ꯁꯨꯃꯥꯏꯅ ꯇꯧꯅꯦꯕꯀꯣ
ꯑꯥ
ꯑꯩꯈꯣꯏ ꯑꯩꯗꯣ ꯀꯨꯏꯅ ꯂꯩꯌꯦꯕꯀꯣ ꯍꯧꯖꯤꯛ
ꯑ
ꯑꯗꯨꯒ ꯉꯁꯤꯗꯣ ꯑꯩꯈꯣꯏ ꯈꯨꯟꯗ ꯂꯩꯕ ꯌꯨ ꯀꯥꯡꯕꯨꯗꯣ ꯌꯨꯛ ꯀꯥꯡꯕꯨ ꯈꯪꯕ ꯅꯠꯇ꯭ꯔꯣ ꯌꯨꯛ ꯌꯨꯛ ꯁꯣꯁꯥꯏꯇꯤ ꯁꯨꯝ ꯃꯤꯗꯣ ꯑꯩꯈꯣꯏꯗꯣ ꯉꯁꯤꯗꯣ ꯆꯥꯛ ꯑꯃꯥ ꯅꯠꯇꯦ ꯆꯅꯥ ꯑꯦ ꯑꯆꯥꯄꯣꯠ ꯈꯔ ꯂꯧꯔꯒ ꯁꯤꯡꯖꯨ ꯕꯣꯔꯥ ꯑꯗꯨꯒ ꯖꯨꯁ ꯀꯨꯝꯕ ꯂꯩꯔꯒ ꯑꯩꯈꯣꯏ ꯑꯩꯒꯤ ꯌꯨꯝꯗꯀꯣ ꯁꯦꯝꯒ ꯁꯦꯝꯂꯒ ꯆꯥꯕ ꯑꯗꯨ ꯆꯥꯕ ꯂꯣꯏꯔꯒ
ꯎꯝ
ꯎꯝ ꯀꯔꯤꯅꯣ ꯃꯦꯡꯒꯣ ꯗꯣ
ꯑ
ꯑꯗꯨꯗꯣ ꯑꯃꯨꯛ ꯆꯥꯕꯒꯤ ꯋꯥꯅꯤꯗ ꯁꯕ ꯌꯦ ꯉꯁꯤꯗꯦ
ꯃ ꯑꯔꯅꯦ ꯑꯗꯨꯗꯤ
ꯍꯣꯏ ꯊꯣꯏꯗꯣꯛꯈ꯭ꯔ ꯊꯦꯡꯕꯗꯤ ꯊꯦꯡꯅꯩꯕ ꯄꯨꯡ ꯑꯅꯤ ꯄꯨꯡ ꯑꯍꯨꯝ ꯑꯗꯨ ꯁ꯭ꯋꯥꯏꯗ ꯑꯩꯈꯨꯏꯅ ꯁꯦꯝꯕ ꯆꯥꯒꯗꯧꯕ ꯁꯦꯝꯕ ꯂꯣꯏꯕꯀꯣ ꯁꯤꯡꯖꯨꯒꯨꯝꯕ ꯒ ꯄꯥꯛꯖꯅ ꯁꯦꯝꯂꯒ ꯇꯥꯔꯦ ꯉꯁꯤꯗꯤ ꯑꯗꯨꯒꯤ
ꯎꯝ
ꯑꯣ ꯆꯥꯅꯤꯡꯗꯕ ꯍꯧꯖꯤꯛꯁꯦ
ꯆꯅꯤꯤꯡ ꯀꯂꯦ ꯆꯥꯗꯗꯗꯤ
ꯍꯣꯏ ꯑꯗꯨꯃꯥꯏꯅ ꯇꯧꯕ ꯇꯥꯔꯦ
ꯑꯣ
ꯅꯪꯗꯤ ꯀꯥꯏꯗꯧꯔꯤꯒꯦ
ꯑꯩꯁꯨ ꯑꯗꯨꯝ ꯂꯩꯌꯦꯗ ꯁꯤꯡꯖꯨ ꯆꯥꯕ ꯍꯜꯂꯛꯑꯒ ꯑꯗꯨꯝ ꯂꯩꯌꯦ ꯆꯥꯛꯁꯨ ꯊꯣꯡꯗ꯭ꯣꯏ ꯆꯥꯛ ꯆꯥꯅꯤꯡꯗ꯭ꯔꯕ ꯑꯩꯁꯨ ꯃꯁꯥꯏꯁꯤꯡꯁꯨ ꯆꯥꯔꯨꯕ ꯏꯃꯥꯟꯅꯕꯤ ꯑꯩꯈꯣꯏꯒ ꯄꯨꯟꯕꯀꯣ ꯍꯦ
ꯎ ꯀꯅꯥ ꯈꯅꯥ ꯂꯩꯒꯦ ꯅꯪꯦ
ꯑꯩ ꯏꯇꯣꯝꯇ ꯂꯩꯌꯦ ꯑꯩꯗꯤ
ꯑꯣ
ꯍꯥꯏꯗꯤ ꯀꯅꯥ ꯀꯅꯥ ꯂꯩꯕ꯭ꯔꯣ ꯊꯕꯛ ꯇꯧꯒꯦ ꯍꯦ ꯀ ꯄꯇꯔꯥꯅꯦ
ꯁꯇ꯭ꯔꯥ
ꯁꯥꯇ꯭ꯔꯥꯁꯨ ꯁꯥꯠꯇ꯭ꯔꯥ ꯍꯣꯏ ꯄꯇꯝꯖꯁꯨ ꯇꯧꯕ ꯑꯃꯗꯦꯀꯣ
ꯗꯨꯀꯥꯟꯁꯨ ꯇꯧꯧꯕ ꯍꯥꯏꯕ
ꯄꯥꯔꯠ ꯇꯥꯏꯝ ꯖꯣꯕ ꯇꯧꯕ ꯑꯗꯨꯏꯗꯤ
ꯁ ꯅꯗꯤ ꯅꯪꯗꯤ ꯃꯊꯤꯐ ꯋꯥꯛꯅꯤꯅꯦ ꯊꯧꯕꯗꯣ
ꯈꯪꯗ꯭ꯔꯦꯗ ꯀꯣꯂꯦꯖꯇꯨꯅꯗꯤ ꯀꯣꯔꯦꯁꯄꯣꯟꯗꯤꯡ ꯊꯝꯃꯦꯀꯣ
ꯑꯣ ꯁꯤꯃꯦꯁꯇꯔ ꯀꯌꯥꯌꯥꯎꯏꯔꯦ
ꯁꯀꯦꯟ ꯁꯤꯦꯃꯦꯁꯇꯔ
ꯍꯣꯏ
ꯀꯔꯤ ꯗꯤꯄꯥꯔꯠꯃꯦꯟꯗꯅꯣ
ꯍꯤꯁꯇ꯭ꯔꯤꯗ
ꯑꯣ ꯆꯥ ꯅꯪꯒꯤ ꯀꯂꯦꯗꯤꯦ
ꯀꯣꯂꯦꯖꯁꯦ ꯅꯪ ꯇꯥ ꯈꯪꯕ꯭ꯔꯥ ꯈꯪꯗꯕ꯭ꯔꯗꯤ ꯈꯪꯗ꯭ꯔꯦ ꯑꯗꯨꯥꯕ꯭ꯔꯥ ꯑꯁꯤ ꯇꯣ ꯋꯦꯁꯇꯔꯟ ꯀꯣꯂꯦꯖ ꯇꯥꯈ꯭ꯔꯕ
ꯋꯦꯁꯇꯔꯟ ꯀꯣꯂꯦꯖ ꯇ ꯇꯥꯕꯗꯤ ꯇꯥꯔꯦ ꯇꯥꯕꯗꯤ ꯇꯥꯔꯦ
ꯑꯌꯥꯝꯕ ꯃꯤ ꯍꯥꯥ
ꯑꯗꯨꯗꯤ ꯂꯩꯕꯅꯁꯨ
ꯑꯗꯨꯗ ꯅꯠꯇꯦꯗ ꯑꯗꯨꯅ ꯈꯨꯣꯟꯂꯣꯝꯗꯅꯦ ꯍꯧꯖꯤꯛꯀꯤ ꯀꯣꯂꯦꯖꯇ ꯅꯠꯇꯦꯀꯣ ꯑ
ꯑ
ꯑꯩ ꯂꯩꯕꯗꯤ ꯑꯃꯨꯛ ꯇꯣꯡꯉꯥꯜꯂꯦ ꯑꯗꯨ ꯑꯦꯔꯤꯌꯥꯗ ꯅꯠꯇꯦ ꯂꯩꯕꯗꯣꯏꯅ ꯑꯃꯨꯛ ꯃꯥꯂꯕ
ꯎꯝ
ꯅꯪꯗꯤ ꯁꯥꯇ꯭ꯔꯔꯣ ꯑꯣꯖꯥ ꯇꯧꯔꯤꯔꯣ ꯀꯔꯤ ꯊꯕꯛ ꯇꯧꯕ ꯃꯤꯔꯣ ꯅꯪꯒꯦ ꯑꯗꯨꯗꯤ
ꯑꯩꯒꯤ ꯍꯨꯟꯖꯦꯜꯨ ꯇꯥꯔꯒ ꯀꯔꯤ ꯃꯥꯟꯕ꯭ꯔꯣ ꯍꯥꯏꯔꯛꯑꯣꯅꯦ ꯒ꯭ꯌꯥꯁ ꯇꯧꯔꯣ ꯌꯦꯡꯒꯦ
ꯀꯔꯤ ꯍꯥꯏꯕ
ꯑꯩꯒꯤ ꯈꯣꯟꯖꯦꯜꯗꯣ ꯑꯩꯒꯤ ꯚꯣꯏꯁꯇꯣ ꯇꯥꯔꯦꯕꯀꯣ ꯅ ꯈꯔꯗꯤ ꯑꯗꯨ ꯀꯔꯤ ꯃ ꯑꯣꯏꯒ ꯇꯧꯕ꯭ꯔꯣ ꯃꯥꯟꯕ꯭ꯔꯣ
ꯍꯪ꯭ꯔꯦ ꯑꯩꯗꯤ ꯑꯣꯖꯥ ꯃꯥꯖꯨ ꯃꯥ
ꯑꯣꯖꯥ ꯃꯥꯟꯃꯔ ꯁꯇꯨꯗꯦꯟ ꯃꯥꯟꯃꯔꯥ ꯅ ꯑꯗꯩꯗꯤ ꯅꯨꯄꯤ ꯑꯃꯒꯤ ꯅꯨꯄꯤ ꯑꯃꯒꯤ ꯅꯨꯄꯥ ꯃꯥꯟꯕꯣ ꯆꯂ ꯏꯃꯃꯤꯅꯣ ꯍꯥꯏꯔꯛꯑꯣꯅꯦ
ꯎꯝ ꯈꯨ ꯈꯪꯗꯦ ꯑꯣꯖꯥꯁꯨ ꯃꯥꯜꯂꯦ ꯑꯃꯨꯛ ꯈꯪꯗꯦꯀꯣ ꯑꯩꯁꯦ ꯑꯃꯨꯛ ꯈꯒ ꯌꯨ ꯀꯨꯝꯕꯒꯤ ꯑꯃꯨꯛ ꯂꯤꯗꯔꯒꯨꯝꯕ ꯑꯃꯨꯛ ꯄ꯭ꯔꯁꯤꯗꯦꯟ ꯃ ꯀꯕꯨꯗꯦꯁ
ꯅꯠꯇꯦ ꯅꯠꯇꯦ ꯅꯪ ꯍꯥꯏꯕꯗꯣ ꯂꯥꯜꯂꯦ
ꯑꯣ ꯑꯣꯖꯥꯁꯨ ꯅꯠꯇꯦ ꯑꯗꯨꯗꯤ ꯀꯔꯤꯔꯣ ꯑꯗꯨ ꯇꯥꯔ
ꯑꯣꯖꯥꯁꯨ ꯅꯠꯇꯦ ꯑꯗꯨꯒ ꯑꯦꯅꯤ ꯁꯣꯁꯥꯏꯇꯤ ꯑꯣꯔꯒꯅꯥꯏꯖꯦꯁꯟꯒꯤ ꯂꯤꯗꯔꯁꯨ ꯅꯠꯇꯦ ꯑꯩꯗꯤ ꯖꯨꯒꯥꯂꯤ ꯈꯪꯕ꯭ꯔꯣ ꯖꯨꯒꯥꯂꯤ ꯈꯉꯦꯀꯣ
ꯈꯪꯉꯦ ꯈꯪꯉꯦ
ꯁꯤꯃꯦꯟ ꯀꯨꯝꯕ ꯃꯤꯁꯇ꯭ꯔꯤꯁꯤ ꯊꯕꯛ ꯑꯗꯨꯒꯨꯝꯕ ꯊꯕꯛ ꯁꯨꯕ ꯅꯨꯃꯤ ꯑꯗꯨꯒꯨꯝꯕ ꯊꯕꯛ ꯁꯨꯕ ꯃꯤ ꯑꯃꯅꯤ ꯑꯩꯁꯨ
ꯑꯣ ꯇꯥꯡꯒꯗꯕꯅꯤ ꯄꯥꯗꯤ ꯑꯗꯨꯃꯤꯅ ꯍ
ꯑꯗꯨꯒꯨꯝꯕ ꯊꯕꯛ ꯁꯨꯕ ꯍꯥꯏꯕ꯭ꯔꯣ ꯅꯪꯗꯤꯦ
ꯊꯕꯛ ꯍꯥꯏꯁꯨ ꯑꯗꯨꯝ ꯀꯔꯤ ꯇꯧꯕ꯭ꯔꯥ ꯍꯥꯏꯕꯅꯤꯗ ꯁꯥꯇ꯭ꯔꯥꯒꯨꯝꯕꯔꯥ ꯅꯠꯇ꯭ꯔꯅ ꯁꯨꯝ ꯍꯪꯕꯅꯤꯗ
ꯅꯠꯇꯦ ꯅꯠꯇꯦ ꯑꯗꯨꯒꯨꯝꯕ ꯑꯗꯨꯒꯨꯝꯕꯒꯤ ꯊꯕꯛ ꯁꯨꯕ ꯍꯥꯏꯕ꯭ꯔꯣ ꯍꯪꯕꯅꯤꯗ ꯑꯩ ꯅꯪꯉꯣꯟꯗ
ꯑꯣ ꯑꯩ ꯍꯪ ꯑꯩ ꯑꯩ ꯁꯨꯕ꯭ꯔꯥ ꯍꯥꯏꯕ꯭ꯔꯣ
ꯅꯠꯇꯦ ꯅꯪ ꯁꯨꯕ ꯍꯥꯏꯕ꯭ꯔꯣ ꯍꯥꯏꯅ ꯍꯪꯕ
ꯑꯥ
ꯁꯨꯕ ꯍꯥꯏꯕ꯭ꯔꯣꯅ
ꯀꯔꯤ ꯊꯕꯛ ꯍꯥꯏꯁꯦ ꯑꯃ ꯍꯦꯛꯇ ꯍꯥꯏꯕꯅꯤꯗ ꯀꯔꯤ ꯊ ꯀꯔꯤ ꯍꯣꯠꯅꯔꯤꯒꯦ ꯍꯥꯏꯕꯅꯤꯗ
ꯑꯩꯅ ꯍꯥꯡ ꯅꯪꯉꯣꯟꯗ ꯍꯥꯡꯕꯨꯗꯣ
ꯑ
ꯑꯩ ꯐꯖꯅ ꯍꯥꯡꯕꯤꯒꯦ ꯑꯃꯨꯛ ꯍꯥꯏꯔꯛꯑꯣ ꯖꯨꯒꯥꯂꯤꯒꯤ ꯁꯤꯃꯦꯟꯒꯤ ꯊꯕꯛ ꯃꯤꯁꯇ꯭ꯔꯤ ꯑꯗꯨꯒꯨꯝꯕꯒꯤ ꯊꯕꯛ ꯁꯨꯕꯗꯣ ꯅꯪꯁꯨ ꯁꯨꯕ ꯍꯥꯏ ꯍꯕ꯭ꯔꯣ
ꯍꯩꯇꯦ ꯍꯩꯇꯦ ꯑꯗꯨꯒꯨꯝꯕꯗꯤ ꯍꯪꯉ ꯍꯩꯇꯦ ꯍꯩꯇꯦ ꯀꯗꯥꯏꯗꯒꯤꯔꯣ ꯑꯛꯇ ꯍꯦ ꯑꯗꯨꯗꯤ ꯑꯗꯨꯗꯦ ꯍꯥꯏꯇꯍꯦ ꯅꯪꯁꯨꯣ
ꯑꯣ ꯆꯠꯇ ꯑꯗꯨ ꯑꯗꯨꯗꯣ ꯈꯪꯅꯤꯡꯕ ꯑꯗꯨꯒꯤ ꯁꯨꯝ ꯍꯥꯡꯪꯂꯛꯄꯒꯤ ꯋꯥꯅꯤ
ꯍꯣ ꯍꯣ ꯍꯣ ꯍꯣꯏ ꯇꯥꯡꯒꯗꯕꯅꯤ ꯇꯥꯡꯒꯗꯕꯅꯤ
ꯎꯝ ꯑꯗꯨꯕꯨ ꯉꯁꯤꯗꯤ ꯁꯟꯗꯦꯅꯤ ꯑꯩꯕꯨ ꯑꯗꯨꯗꯤ ꯉꯁꯤꯗꯤ ꯁꯨꯇꯤ ꯐꯥꯉꯦ
ꯐꯩꯌꯦ ꯐꯩꯌꯦ
ꯂꯥꯏꯔꯤꯛ ꯇꯝꯕꯔꯒ ꯅꯪꯗꯤ ꯀꯔꯤ ꯊꯕꯛ ꯇꯧꯒꯦꯔꯣ ꯀꯔꯤ ꯑꯣꯏꯅꯤꯡꯕ꯭ꯔꯣ
ꯑꯁ ꯈꯥꯟꯗ‌ꯦꯗ ꯑꯩꯒꯤ ꯑꯦꯝ ꯏꯟ ꯂꯥꯏꯐꯁ‌ꯦ ꯑꯝꯇ ꯂꯩꯇꯦ ꯄꯪꯇꯧ ꯇꯧꯕꯗꯨꯅꯦ
ꯑꯃꯗꯤ ꯂꯩꯔꯝꯃꯤꯗ ꯅꯣꯏ ꯂꯥꯏꯔꯤꯛ ꯇꯝꯕ ꯆꯥꯁꯤꯡꯗꯤ
ꯂꯩꯔꯁꯨ ꯄ꯭ꯂꯥꯟ ꯂꯥꯏ ꯍꯣꯞꯇꯣ ꯀꯥꯏꯑꯕ ꯑꯗꯨꯒꯤ ꯌꯥꯗꯕꯗꯨ ꯑꯗꯨꯝ ꯍꯧꯖꯤꯛ ꯑꯐꯪ ꯑꯐꯪꯕ ꯍꯥꯏꯕꯗ ꯑꯗꯨꯝꯂꯥꯏ ꯂꯩꯕꯗ
ꯑꯣ ꯑꯣ ꯑꯆꯥ ꯑꯆꯥ ꯑ
ꯉꯁꯤꯗꯤ ꯆꯥ꯭ꯔꯆ ꯆꯠꯄ꯭ꯔ‌ꯣ ꯁꯟꯗꯤꯅꯦ ꯅ
ꯍꯥꯏꯔꯣ
ꯍꯣꯏ
ꯑꯁ ꯀꯗ ꯀꯥꯏꯗꯤꯒ ꯅꯣꯅꯦ ꯍꯥꯏ ꯑꯩꯅ ꯑꯩ ꯏꯁꯇꯨꯗꯦꯟ ꯅꯠꯇꯦ ꯍꯥꯏꯔꯒ ꯀꯔꯤꯅꯣ ꯅꯪ
ꯑ ꯆꯥ꯭ꯔꯆ ꯀꯥꯕ꯭ꯔꯥ ꯍꯥꯏꯕꯅꯦ ꯑꯩ ꯍꯥꯏꯗꯤ
ꯑꯩ ꯀꯥꯗꯦ ꯃꯣꯔꯅꯤꯡꯁꯨ ꯀꯥꯗꯦ ꯑꯗꯨꯒ ꯏꯚꯤꯅꯤꯡꯁꯨ ꯀꯥꯗꯦ
ꯑꯣ ꯀꯩꯒꯤꯩ ꯀꯥꯗꯕ꯭ꯔꯣ ꯀꯥꯅꯤꯡꯗꯕꯤꯒꯤꯔꯣ ꯂꯥꯛꯀꯅꯣ ꯍꯥꯏꯕꯤꯒꯤꯔꯣ ꯆꯠꯀꯅꯨ ꯍꯥꯏꯕꯤꯒꯤꯔꯣ ꯅꯠꯇ꯭ꯔꯒ ꯋꯥꯕꯒꯤꯔꯣ ꯕ‌ꯣꯜ ꯌꯦꯡꯕꯒꯤꯔꯣ
ꯏꯆ ꯑꯩꯩꯅ ꯁꯨꯝ ꯆꯠꯅꯤꯡꯗꯕꯀꯣ ꯉꯁꯤ ꯁꯟꯗ‌ꯦꯗꯣ ꯃꯤꯅ ꯃꯤꯅ ꯂꯥꯛꯀꯅꯨꯗꯤ ꯍꯥꯏꯇꯦꯗ
ꯊꯦꯡꯉꯗꯤ ꯍꯥ ꯍꯥ ꯇꯣꯛꯀꯗꯕꯅꯦꯕ ꯑꯗꯨꯒꯨꯝꯕ ꯃꯤꯗꯤ ꯆꯠꯂꯦ ꯆꯥ꯭ꯔꯆ ꯂꯥꯛꯀꯅꯨ ꯍꯥꯏꯕꯗꯤ ꯎ
ꯎꯝ
ꯅꯪꯗꯤ ꯀꯃꯥꯏꯅ ꯇꯧꯒꯦ ꯉꯁꯤꯒꯤ ꯁꯟꯗꯦꯗꯣ ꯀꯃꯥꯏꯅ ꯏꯁꯄꯦꯟ ꯇꯧꯔꯦ
ꯑꯩꯁꯦ ꯑꯌꯨꯛꯇ ꯍꯧꯒꯠꯂꯒ ꯆꯥꯛ ꯆꯥꯔꯒ ꯑꯩꯁꯨ ꯏꯔꯨꯔꯦ ꯏꯔꯨꯕ ꯂꯣꯏꯔꯒ ꯏꯃꯥꯟꯅꯕꯤ ꯈꯣꯏꯗ ꯆꯠꯂꯦꯕ ꯑꯗꯨꯒ ꯁꯤꯡꯖꯨ ꯆꯥꯕ ꯀ‌ꯣ ꯁꯤꯡꯖꯨ ꯆꯥꯔ ꯑꯗꯨꯝ ꯆꯥꯕ ꯂꯣꯏꯔ ꯋꯥꯊꯤ ꯇꯧꯔꯦ ꯑꯗꯨꯒ ꯑꯃꯨꯛ ꯍꯜꯂꯛꯑꯦ
ꯀꯔꯤ ꯋꯥꯊꯤ ꯇꯧꯕꯅ‌ꯣꯅꯦ ꯈꯪꯅꯤꯡ
ꯑꯁ ꯅꯨꯄꯤ ꯅꯤꯅ ꯑꯗꯨꯝꯖꯖ ꯉꯥꯡ ꯅꯤꯒ ꯋꯥꯔꯤ ꯂꯩꯗ꯭ꯔꯁꯨ ꯑꯗꯨꯝ ꯄꯨꯟ ꯈꯔꯗꯤ ꯅꯨꯡꯉꯥꯏꯕꯗꯣ
ꯑꯥꯠꯆꯥ ꯑꯗꯨꯒꯨꯝꯕꯗꯁꯨ ꯅꯪꯁꯨ ꯂꯤꯗꯔ ꯑꯣꯏꯕ꯭ꯔꯣ
ꯍꯥꯥ
ꯑꯗꯨꯒꯨꯝꯕꯗ ꯅꯪꯁꯨ ꯂꯤꯗꯔ ꯑꯣꯏꯕ꯭ꯔꯣ ꯍꯥꯏꯕꯅꯤꯗ
ꯑꯀꯥꯟꯗꯤꯗꯣ ꯏꯃꯥꯟꯅꯕꯤꯈꯣꯏꯁꯨꯣ ꯑꯗꯨꯝ ꯅꯨꯡꯇꯤꯒꯤ ꯄꯨꯟꯗꯕ ꯅꯠꯇꯦꯅꯤꯅ ꯃꯔꯛ ꯃꯔꯛ ꯅꯣꯡ ꯐꯥꯠꯇꯣꯛ ꯄꯨꯝꯕꯅꯤꯅ ꯑꯗꯨꯒꯤ ꯅꯨꯡꯁꯤꯕꯗꯣ ꯑꯗꯨꯒꯤ ꯋꯥꯔꯤ ꯑꯗꯨꯝ ꯂꯤꯅꯤꯡꯉꯥꯏ ꯂꯩꯕꯗꯨ ꯑꯗꯨꯗꯤ ꯑꯗꯨꯝ ꯊꯤ ꯇꯧꯔꯒ ꯂꯩꯌꯦ ꯍꯥꯏꯕꯅꯤꯗ ꯀꯣꯏꯁꯨꯨ ꯊꯕꯛ ꯇꯣ ꯉꯜꯂꯦ ꯀꯣꯏꯁꯨ ꯑ ꯍꯪꯉ‌ꯣ ꯍꯪꯉ‌ꯣ
ꯋꯥ ꯑꯃ ꯍꯪꯒꯦ
ꯍꯪꯉꯣ ꯑꯃꯒ ꯂꯩꯔ ꯌꯥꯝ ꯍꯪꯉꯣ
ꯑꯩꯅ ꯍꯥꯡꯒꯗꯧꯕꯗꯨꯣ ꯀꯣ
ꯑꯥ
ꯐ‌ꯦꯁꯟ ꯐꯦꯛꯁꯟꯒꯤꯅꯦꯕꯀꯣ
ꯑꯥ
ꯍꯥꯏꯕꯗꯤ ꯐꯦꯁ ꯍꯒꯤ ꯐꯦꯁꯁꯨꯣ
ꯍꯥꯥ
ꯌꯥꯝ ꯌꯥꯝ ꯌꯥꯝ ꯗ꯭ꯔꯥꯏꯁꯨ ꯑꯣꯏꯕ ꯑꯗꯨꯒ ꯀꯔꯤ ꯍꯥꯏꯁꯤꯔꯥ ꯄꯤꯝꯄꯜꯁꯀꯨꯝꯕꯁꯨ ꯊꯣꯛꯄ ꯈꯔ ꯈꯔ ꯀꯣ ꯍꯣꯏ ꯔꯐꯁꯨ ꯑꯣꯏꯕ ꯑꯗꯨ ꯗ꯭ꯔꯥꯏꯁꯨ ꯑꯣꯏꯕ ꯑꯗꯨ ꯑꯗꯨ ꯀꯃꯥꯏꯅ ꯁꯦꯝꯔꯗꯤ ꯐꯔꯅꯤ ꯍꯤꯗꯥꯛꯀꯨꯝꯕ ꯈꯔ ꯐꯖꯕ ꯍꯥꯏꯔꯗꯤ ꯁꯖꯦꯁ ꯇꯧꯕꯤꯔꯣꯅꯦ ꯅꯣꯏ
ꯈꯪꯗꯦꯗ ꯑꯗꯨꯝ ꯅꯪ ꯅꯣꯏꯗꯤ ꯊꯕꯛ ꯁꯨꯕꯅꯤꯅ ꯍꯣꯏ ꯈꯈ꯭ꯔꯗ ꯀꯩꯅꯣ ꯁ ꯍꯤꯒꯤ ꯃꯇꯨꯡ ꯏꯟꯅꯁꯨ ꯑꯗꯨꯝ ꯊꯣꯛꯄ ꯂꯩꯌꯦꯅ ꯑꯗꯨꯝ ꯈꯔ ꯑꯗꯨꯝ ꯃꯦꯆꯌꯣꯔ ꯑꯣꯏꯔꯗꯤ ꯑꯗꯨꯝ ꯐꯕꯁꯨ ꯂꯩꯅ ꯅꯨꯀꯣ ꯑꯗꯨꯨꯡꯒꯤꯗꯤ
ꯅꯠꯇꯦ ꯁꯤꯗꯤ ꯃꯇꯝꯒꯤ ꯅꯠꯇꯦ ꯑꯩꯒꯤꯗꯤ ꯈꯔ ꯀꯨꯏꯔꯦꯕ ꯀꯣ ꯑꯩꯁꯨ ꯅꯍꯥꯟꯗꯤ ꯈꯔ ꯃꯇꯝꯒꯤ ꯏꯔꯅ ꯑ ꯈꯟꯕꯅꯤ ꯑꯗꯨ ꯑꯗꯨꯒꯤ ꯅꯠꯇꯦꯕꯀꯣ ꯑꯩ ꯈꯪꯈ꯭ꯔꯦꯕ ꯍꯧꯖꯤꯛꯇꯤ